ꯎꯝ ꯇꯥꯏꯑꯌꯦ ꯑꯣ ꯄꯨꯗ ꯐ ꯑꯩꯅ ꯄꯩꯁꯥ ꯀꯔꯝ ꯀꯔꯝꯅ ꯄꯥꯏꯕ꯭ꯔꯥ ꯈꯪꯗꯦ ꯅꯅꯨꯡꯅ ꯅꯨꯡꯉꯥꯏꯔꯤꯕ
ꯁꯔꯤꯅꯣ
ꯑꯗꯨꯝ ꯍꯥꯏꯕ ꯃꯤꯈꯣꯏꯁꯦ ꯄꯩꯁꯥ ꯌꯥꯝ ꯄꯥꯏꯌꯦꯕ
ꯑꯩꯈꯣꯏꯗꯤ ꯑꯩꯈꯣꯏꯅ ꯇꯥꯟꯗ꯭ꯔꯗꯤ ꯐꯪꯁꯨ ꯐꯪꯗ꯭ꯔꯒ
ꯍꯣꯏ ꯑꯗꯨꯕꯨꯗꯤꯅꯦꯅꯦꯍꯦ ꯇꯥꯍꯜꯂꯁꯨ ꯈꯪꯗꯦ ꯑꯩꯈꯣꯏꯁꯦ ꯈꯣꯝꯕ ꯉꯝꯗꯦ ꯀꯔꯤꯁꯨ ꯄꯩꯁꯥ ꯂꯩꯔꯁꯨꯀꯣ ꯂꯩꯅꯤꯉꯥꯏ ꯔ ꯂꯧꯅꯤꯡꯉꯥꯏꯔ ꯌꯨꯁ ꯇꯧꯅꯤꯡꯉꯥꯏ ꯃꯐꯝꯇ ꯂꯩꯌꯦꯦ
ꯐꯪꯗꯕ ꯀꯥꯟꯗ ꯑꯗꯨꯝ ꯄꯩꯁꯥ ꯂꯩꯇꯕ ꯀꯥꯟꯗ ꯑꯗꯨꯝ ꯂꯧꯅꯉꯥꯏꯁꯨ ꯂꯩꯇꯦꯀꯣ ꯑꯗꯨꯝ
ꯍꯣꯏ
ꯍꯪꯕ ꯀꯥꯟꯗꯗꯤ
ꯂꯥꯏꯛ ꯂꯨꯄꯥ ꯍꯧꯖꯤꯛꯁꯦ ꯂꯨꯄꯥ ꯍꯟꯗ꯭ꯔꯦꯠ ꯁꯦ ꯐꯪꯅꯤꯡꯉꯥꯏ ꯂꯩꯈ꯭ꯔꯦꯕ ꯍꯦꯛ ꯐꯪꯈ꯭ꯔꯗꯤꯀꯣ ꯑꯗꯨꯁꯨ ꯌꯨꯁ ꯇꯧꯅꯤꯡꯉꯥꯏ ꯃꯐꯝ ꯑꯃ ꯂꯩꯈ꯭ꯔꯅꯤ ꯂꯤꯁꯤꯡ ꯃꯉꯥ ꯂꯥꯛꯂꯁꯨ ꯑꯗꯨꯝ ꯂꯩꯒꯅꯤ ꯑꯩꯈꯣꯏꯗꯤ ꯂꯥꯛ ꯑꯃ ꯄꯤꯔꯁꯨ ꯑꯗꯨꯝ ꯌꯨꯁ ꯇꯧꯅꯤꯡꯉꯥꯏ ꯂꯩꯅꯤꯡꯉꯥꯏ ꯃꯥꯜꯂꯦ
ꯅꯣꯏꯗꯤ ꯀꯩꯅꯣꯒꯨꯝꯕ ꯇꯥꯗ꯭ꯔꯣ
ꯀ
ꯏꯁꯀꯣꯂꯔꯁꯤꯞꯀꯨꯝꯕꯗꯣ
ꯍꯧꯖꯤꯛ ꯈꯪꯗꯦ ꯍꯧꯖꯤꯛ ꯁꯦꯃꯤꯁꯇꯔ ꯀꯥꯕ ꯍꯧꯔꯦ ꯍꯧꯖꯤꯛꯀꯤꯗꯤ ꯊꯥꯗ꯭ꯔꯦ ꯐꯪꯕꯨꯗꯤ ꯐꯪꯕꯅꯦ ꯍꯥꯟꯅꯒꯤꯒꯨꯝꯕꯗꯤ ꯈꯪꯗꯦ ꯏꯁꯀꯣꯂꯔꯁꯤꯞꯁꯨ ꯑꯩꯅ ꯂꯧꯕ꯭ꯔꯥ ꯑꯩꯈꯣꯏ ꯏꯃꯨꯡꯅ ꯂꯧꯕ꯭ꯔꯥ ꯒ꯭ꯌꯥꯟ ꯃꯦꯟ ꯇꯥꯔꯦ ꯑꯩꯗꯤ ꯌꯨꯁꯄꯨ ꯐꯖꯅ ꯇꯧꯗꯦ ꯏꯁꯀꯣꯂꯔꯁꯤꯞꯁꯦ
ꯑꯗꯣ ꯅꯍꯥꯟ ꯑꯃꯛ ꯀꯔꯤ ꯀꯅꯥ ꯀꯩꯅꯣꯅ ꯄꯩꯁꯥ ꯁꯦ ꯅꯍꯥꯟ ꯂꯥꯛꯄꯗꯣ ꯆꯁꯥꯅ ꯑꯗꯨ
ꯍꯣꯏ ꯍꯣꯏ ꯏꯆꯦꯗ
ꯃꯆꯦꯒꯤ ꯃꯃꯥꯈꯣꯏꯅ ꯑꯃ ꯇꯥꯜꯂꯦꯀꯣ
ꯑ ꯀꯔꯤꯒꯨꯝꯕ꯭ꯔꯣ
ꯑꯁ ꯑꯩꯁꯨ ꯃꯉꯣꯟꯗ ꯇꯧꯗꯦꯕ ꯁꯤ ꯀꯩꯅꯣꯒꯣꯟꯗ ꯇꯧꯋꯦꯕ ꯑꯩꯒꯤ ꯑꯟꯇꯤ ꯃꯉꯣꯟꯗ
ꯁ꯭ꯀꯣꯂꯔꯁꯤꯤꯞꯀꯤꯦ
ꯅꯠꯇꯦ ꯏꯁꯀꯣꯂꯥꯔꯁꯤꯞ ꯅꯠꯇꯦ ꯎ ꯁꯦ ꯎꯝ ꯑꯩꯈꯣꯏꯗꯣ
ꯎꯝ
ꯎꯝ ꯖꯦꯔꯣ ꯕꯦꯂꯦꯟꯁꯅ ꯍꯥꯡꯕ
ꯎꯝ
ꯑꯗꯨꯈꯣꯏꯗꯣ ꯀꯩꯅꯣ ꯇꯥꯟꯕꯗꯣ ꯅꯔꯦꯟꯗ꯭ꯔ ꯃꯣꯗꯤꯅ
ꯑ ꯀꯤꯁꯥꯟꯒꯨꯝꯕꯔꯣ
ꯇꯔꯥ ꯇꯔꯥ ꯐꯪꯒꯅꯤ ꯍꯥꯏꯕꯗꯣ
ꯈꯪꯗꯦꯅꯦꯗꯤ
ꯅꯍꯥꯟꯒꯨꯝꯕ ꯅꯠꯇꯦ ꯅꯍꯥꯟꯁꯨ ꯑꯃꯛ ꯅꯔꯦꯟꯗ꯭ꯔ ꯃꯣꯗꯤꯅ ꯅꯨꯄꯤꯈ ꯂꯣꯏꯅꯃꯛ ꯃꯥꯒꯤ ꯑꯦꯀꯥꯎꯟꯗ ꯑꯗꯨꯝ ꯄꯩꯁꯥ ꯍꯥꯞꯄꯅꯦ ꯍꯥꯟꯅꯁꯨ
ꯑꯣ ꯍꯧꯖꯤꯛꯁꯨ ꯐꯪꯔꯤꯕ꯭ꯔꯣ
ꯍꯥꯟꯅ ꯆꯪꯕꯅꯦꯕ ꯅꯠꯇꯦ ꯍꯧꯖꯤꯛ ꯅꯠꯇꯦ ꯍꯥꯟꯅ ꯑꯩꯈꯣꯏ ꯀꯣꯔꯣꯅꯥ ꯇꯝꯗꯣ ꯃꯇꯝꯗ ꯃꯥꯅ ꯅꯨꯄꯤꯈꯣꯏ ꯂꯣꯏꯅꯃꯛ ꯍꯥꯞꯄꯤꯕꯅꯦꯕ ꯑꯗꯨꯃꯥꯏꯅ ꯑꯗꯣ ꯍꯟꯗꯛ ꯍꯟꯗꯛ ꯑꯗꯨꯃꯥꯏꯅ ꯃꯆꯦꯠ ꯃꯆꯦꯠ ꯅꯠꯇꯦ ꯍꯥꯏꯩꯌꯦꯕ ꯇꯔꯥ ꯇꯔꯥꯒꯤ ꯇꯔꯥ ꯆꯪꯒꯅꯤ ꯍꯥꯏꯅꯀꯣ
ꯎꯝ
ꯇꯥꯟꯈꯤꯕꯅꯦꯕ ꯑꯩꯈꯣꯏ ꯈꯨꯟꯈꯣꯏ
ꯑꯥ ꯐꯪꯉꯗꯤ ꯌꯥꯏꯅꯦ ꯑꯗꯨꯒꯨꯝꯕꯁꯨ
ꯅꯣꯏꯒꯨꯝꯕ ꯇꯥꯟꯗ ꯅꯣꯏ ꯇꯥꯥꯟ꯭ꯔꯣ ꯑꯗꯨꯣ ꯅꯪꯒꯤ ꯅꯆꯦꯒꯤ ꯃꯃꯥꯅꯤꯅꯦ ꯇꯧꯈꯤꯕꯗꯣ
ꯈꯪꯗꯅꯦ ꯑꯩꯗꯤ
ꯑꯣ ꯑꯗꯨ ꯅꯆꯦꯒꯤ ꯃꯃꯥꯅ ꯇꯧꯕ ꯀꯥꯟꯗꯗꯤ ꯃꯥꯒꯤꯗꯤ ꯍꯥꯟꯅ ꯑꯗꯨꯗꯤ ꯌꯥꯗꯦꯌꯦ ꯑꯗꯣ ꯑꯩꯈꯣꯏꯅ ꯇꯥꯟꯗꯗꯤ ꯑꯉꯥꯡꯒꯤ
ꯑꯥꯉꯡꯁꯨ ꯌꯥꯕ ꯑꯣ
ꯅꯕ ꯃꯥꯒꯤꯅ ꯃꯥꯅ ꯑꯍꯟꯒꯤ ꯇꯧꯕ ꯑꯩꯈꯣꯏꯒꯤꯅ ꯑꯉꯥꯡꯒꯤ ꯇꯧꯕ
ꯑꯣ ꯑꯩꯗꯤ ꯈꯪꯗꯦ ꯐꯣꯟ ꯇꯧꯗ꯭ꯔꯤ ꯑꯣꯝꯐꯥꯎ ꯇꯧꯗ꯭ꯔꯤꯗꯤ ꯑꯗꯨꯅ ꯈꯪꯗꯦ
ꯍꯥꯥꯕꯕꯨꯗ ꯁꯤꯒ ꯇꯧꯔꯦ
ꯑꯪ ꯁꯥꯕ꯭ꯔꯣ ꯑꯩꯈꯖꯤꯗꯤ ꯍꯧꯖꯤꯛꯇꯤ ꯌꯥꯝ ꯁꯥꯕꯗꯤ ꯅꯠꯇꯦ ꯅꯨꯡꯁꯥꯁꯨ ꯌꯥꯝ ꯀꯟꯅ ꯊꯣꯛꯄ ꯅꯠꯇꯦ ꯍꯧꯖꯤꯛ ꯀꯤꯗꯤ
ꯅꯣꯏꯗꯤ ꯅꯨꯡꯁꯤꯠ ꯌꯥꯝ ꯂꯥꯛꯂ
ꯅꯨꯡꯁꯤꯇ꯭ꯔꯣ ꯃꯄꯥꯟ ꯂꯩꯔꯗꯤ ꯈꯔ ꯐꯪꯕꯅꯦ ꯑꯗꯨꯝ ꯃꯄꯥꯟ ꯄꯥꯛꯊꯣꯛꯇꯕꯒꯤ
ꯑ ꯏꯔꯣꯟꯕ ꯈꯣꯏ ꯁꯤꯗ ꯁꯥꯕꯅꯤ ꯅ ꯑꯣ ꯌꯨꯝꯗ ꯃꯤ ꯂꯩꯅ ꯑꯗ ꯅꯨꯄꯤ ꯑꯃꯒꯤ ꯌꯨꯝ ꯂꯩꯌꯦꯕ ꯃꯣꯏ ꯌꯨꯝꯗꯤ ꯌꯥꯝ ꯏꯪꯕ ꯆꯥꯛ ꯍꯦꯛ ꯆꯥꯕ ꯂꯣꯏꯔꯗꯤ ꯑꯗꯨꯗꯨꯗ ꯂꯣꯏꯅ ꯆꯠꯈ꯭ꯔꯅꯤ
ꯀꯥꯏꯗꯔꯣ ꯁꯤ ꯂꯩꯀꯥꯏ ꯀꯥꯏ ꯊꯣꯏꯗ ꯇꯥꯎꯗ
ꯍꯥꯟꯅ ꯑꯩꯈꯣꯏ ꯀꯩꯅꯣꯗ
ꯅꯣꯏ ꯌꯨꯝ ꯃꯅꯥꯛꯀꯤꯗꯨꯔꯣ
ꯑꯩꯈꯣꯏ ꯌꯨꯝ ꯃꯅꯥꯛꯀꯤ ꯅꯠꯇꯦ ꯃꯈꯥꯒꯤꯗꯣ ꯎꯝ
ꯑꯥ ꯀꯩꯅꯣ ꯁꯦꯠ ꯐꯪꯕ ꯃꯐꯝꯗꯔꯣ
ꯅꯠꯇꯦ ꯁꯤ ꯑꯩꯈꯣꯏ ꯂꯩꯀꯥꯏꯗꯤ ꯂꯩꯀꯥꯏꯅꯦꯕ ꯑꯁ ꯑꯩꯈꯣꯏ ꯇꯤꯟꯅꯕꯗꯣ ꯑꯗꯨꯝ ꯁꯤ ꯁꯣꯝꯃꯤ ꯑꯩꯈꯣꯏꯒꯤ ꯌꯨꯝꯗ
ꯍꯣꯏ ꯍꯣꯏ ꯑꯗꯨꯅꯦ ꯑꯩꯅ ꯍꯥꯏꯕꯗꯨ ꯁꯦꯟ ꯐꯪꯕ ꯌꯨꯝ ꯍꯥꯏꯗꯤ ꯃꯣꯏꯗꯤ ꯃꯥꯟꯈ꯭ꯔꯦꯕ
ꯃꯣꯏꯒꯤ ꯌꯨꯝꯗꯣ ꯏꯪꯕ ꯁꯨꯃꯥꯏꯅ ꯃꯊꯛꯇꯣ ꯀꯩꯅꯣ ꯇꯧꯕꯒꯤ ꯑꯗꯨꯗꯤ ꯑꯗꯨꯗ ꯂꯣꯏꯅ ꯆꯥꯛ ꯆꯥꯕ ꯑꯗꯨꯗ ꯂꯣꯏꯅꯦ
ꯃꯤ ꯄꯤꯛ ꯊꯟꯕ
ꯃꯤ ꯄꯤ ꯈꯜꯂꯦ ꯀꯗꯥꯏꯒꯤ ꯅꯠꯇ꯭ꯔꯗꯤ ꯌꯥꯝ ꯁꯥꯏ ꯁꯤꯗꯗꯤ ꯄꯨꯟꯁꯤꯗꯣ ꯌꯥꯝ ꯀꯔꯤ ꯇꯧꯕ꯭ꯔꯥ ꯈꯪꯗꯦ
ꯈꯪꯗꯦ ꯑꯩꯈꯣꯏꯗꯤ ꯍꯧꯖꯤꯛ ꯍꯧꯖꯤꯛꯀꯤ ꯑꯩꯗꯤ ꯎ ꯌꯥꯝ ꯁꯥꯕ ꯑꯣꯏꯗꯦ ꯍꯧꯖꯤꯛ ꯍꯧꯖꯤꯛꯇꯤꯅꯦ
ꯅꯣꯏ ꯏꯅꯤꯁꯦ ꯅꯣꯏ ꯑꯅꯤꯁꯦ ꯑ ꯀꯩꯅꯣꯒꯨꯝꯕꯗꯤꯗꯤ ꯂꯥꯛꯑꯣꯏꯗ꯭ꯔꯣ
ꯀꯔꯤꯒꯨꯝꯕꯔꯣ
ꯃꯥꯁꯀꯨꯝꯕꯁꯨ ꯂꯥꯛꯑꯣꯏꯗ꯭ꯔꯣ
ꯑꯦ ꯀ꯭ꯔꯤꯁꯃꯁ ꯀꯨꯝꯕꯗꯤ ꯂꯥꯛ ꯑꯗꯨꯗꯤ ꯂꯣꯏꯔꯅꯦ ꯏꯄꯥꯅ ꯛꯔꯤ ꯇꯧꯕꯗꯣꯕꯔꯣ ꯅꯪ ꯑꯣ ꯑꯗꯨꯗ ꯍꯥꯏꯈ꯭ꯔꯅꯤ
ꯅꯣꯏꯅꯤꯗꯣ ꯀꯩꯅꯣ ꯀ꯭ꯂꯥꯁꯇ ꯆꯠꯄ ꯅꯠꯇ꯭ꯔꯣꯕ
ꯍꯣꯏ ꯑꯗꯨꯁꯨ ꯑꯗꯨꯒꯨꯝꯕꯗꯤ ꯁꯨꯇꯤ ꯊꯥꯒꯅꯤ ꯍꯦꯛ ꯈꯣꯏꯁꯨ
ꯑꯌꯨꯛꯇꯔ ꯅꯨꯡꯗꯥꯡꯗꯔꯣ ꯅꯣꯏꯅ ꯆꯠꯄ
ꯑꯌꯨꯛꯇꯅꯦ
ꯎ
ꯑꯌꯨꯛꯇꯅꯦ ꯄꯨꯡ ꯁꯚꯦꯟ ꯊꯥꯔꯇꯤꯗꯒꯤ ꯑꯩꯠ ꯊꯥꯔꯇꯤ ꯐꯥꯎꯅꯦ
ꯑꯗꯣ ꯎꯆꯆꯦꯗꯤ ꯁꯉꯥꯏ ꯐꯦꯁꯇꯤꯚꯦꯜꯒꯨꯝꯕ ꯂꯥꯛꯄ ꯀꯥꯟꯗꯗꯤ ꯅꯣꯏꯒꯤꯊꯀꯅꯤꯗ
ꯗꯤ
ꯁꯉꯥꯏ ꯐꯦꯁꯇꯤꯚꯦꯜꯒꯨꯝꯕ ꯂꯥꯛꯄ ꯀꯥꯟꯗꯗꯤ ꯀꯝꯄꯜꯁꯔꯤ ꯆꯠꯀꯅꯤꯕ
ꯍꯣꯏ ꯌꯥꯏ ꯆꯠꯄ ꯌꯥꯔꯗꯤ ꯍꯥꯏꯕꯗꯤ ꯑꯗꯨꯝ ꯆꯠꯃꯤꯟꯅꯅꯤꯡꯉꯥꯏ ꯃꯤꯒꯨꯝꯕ ꯂꯩꯔꯗꯤ ꯏꯕꯥꯅꯤ ꯈꯛꯇꯨꯗꯤ ꯎꯁ ꯑꯍꯤꯡꯗꯨꯗꯤ ꯈꯪꯗꯦꯗ ꯑꯗꯨ ꯍꯣꯏ ꯁꯝꯀꯂꯥꯔ ꯇꯧꯈ꯭ꯔꯦ ꯑꯗꯣ ꯑꯈꯪꯗꯗ ꯑꯩꯒꯤꯗꯤ ꯁꯥꯡꯕ ꯍꯧꯕꯒꯤ ꯑꯁꯤ ꯃꯨꯕꯅꯕꯨ ꯌꯥꯝꯈ꯭ꯔꯦꯗ ꯍꯧꯖꯤꯛꯇꯤ
ꯑ ꯄꯥꯔꯂꯔꯗ ꯁꯪꯕ꯭ꯔꯥ ꯅꯠꯇ꯭ꯔꯒ
ꯅꯠꯇꯦ ꯍ ꯁꯒꯦꯟ
ꯀꯩꯅꯣ ꯅꯪꯒꯤꯗꯤ ꯌꯥꯝ ꯑꯣꯟꯕꯒꯨꯝ ꯇꯧꯋꯦ
ꯕ꯭ꯂꯤꯆ ꯇꯧ ꯇꯧꯕꯒꯤꯅꯦ ꯐꯥꯔꯁꯇ ꯀꯣꯕꯔꯤ ꯇꯧꯕꯅꯦꯕ ꯑꯗꯨ ꯃꯇꯨꯡꯗ ꯕ꯭ ꯇꯧꯕꯒꯤ ꯑꯁꯝꯗꯣ ꯌꯥꯝ ꯁꯣꯛꯑꯦ ꯍꯥꯏꯕꯅꯦ
ꯑꯗꯨꯅꯦ ꯑꯗꯨ ꯁꯤ ꯑꯩꯈꯣꯏꯒꯤ ꯏꯃꯅꯕꯤ ꯍꯥꯏ ꯂꯝꯗꯣ ꯍꯥꯟꯅ ꯌꯥꯝ ꯐꯔꯝꯃꯤꯗꯅ
ꯎꯝ
ꯑꯗꯨ ꯑꯣꯏꯁꯨ ꯑꯗꯨ ꯅꯪꯅ ꯅꯪꯒꯤ ꯀꯂꯔꯁꯨ
ꯎꯝ ꯑꯗꯨ ꯁꯤ ꯀꯩꯅꯣꯃ ꯕꯤꯂꯤꯞ ꯇꯧꯔꯗꯤ
ꯎ
ꯍꯣꯏ ꯍꯣꯏ ꯑꯗꯨ ꯈꯪꯗꯦ ꯑꯩꯈꯣꯏ ꯏꯃꯨꯡꯈꯣꯏ ꯑꯣꯏꯅꯗꯤꯀꯣ ꯑꯁ ꯍꯥꯏꯕꯁꯤ ꯍꯥꯏꯕꯁꯤ ꯅꯪꯒꯤ ꯁꯝ ꯀꯂꯔꯗꯣ ꯀꯔꯤ ꯄꯤꯠꯇ ꯑꯗꯨꯝ ꯇꯨꯃꯤꯟꯅ ꯃꯨꯍꯟꯒꯦ ꯍꯥꯏꯗꯦ ꯍꯥꯏꯕꯒꯤ ꯑꯩ ꯁꯥꯎꯔꯒ ꯅꯍꯥꯟ ꯀꯔꯤꯅꯣ ꯁꯝ ꯃꯨꯕꯗꯤ ꯄꯨꯟꯁꯤꯒꯤ ꯑꯣꯏꯅ ꯂꯩꯒꯅꯤ ꯍꯅꯨꯕꯤ ꯑꯣꯏꯕꯁꯨ ꯁꯤꯕ ꯀꯥꯟꯁꯨ ꯑꯗꯨꯝ ꯁꯝ ꯃꯨꯈ꯭ꯔꯅꯤꯅꯦ ꯑꯗꯨ ꯆꯍꯤ ꯑꯃꯈꯛ ꯁꯪꯕꯕꯨ ꯍꯥꯏꯅ ꯍꯥꯏꯕ
ꯍꯝ
ꯁꯥꯎꯅꯔꯒ ꯐꯣꯟꯁꯨ
ꯀꯅꯕꯤꯤꯌꯛꯑꯣ ꯃꯉꯗꯤ ꯁꯥꯡꯕꯁꯨ ꯌꯥꯔꯔꯣꯏ
ꯑꯗꯨꯅꯦ ꯑꯗꯨꯒ ꯃꯤ ꯂꯩꯁꯥꯕꯤ ꯑꯣꯏꯕ ꯀꯥꯟꯗ ꯑꯃꯔꯛ ꯁꯪꯖꯕꯁꯤꯗ ꯍꯥꯏꯃꯟꯕꯤ ꯑꯩꯗꯣ ꯁꯥꯎꯔꯒ ꯐꯣꯟꯁꯨ ꯇꯧꯗ꯭ꯔꯕꯅꯦ ꯍꯟꯗꯛꯀꯥꯟꯗꯤ ꯑꯩꯈꯣꯏ ꯏꯃꯨꯡꯈꯣꯏ ꯑꯩ ꯏꯃꯨꯡ ꯍꯥꯏꯕ ꯍꯥꯏꯕꯗꯤ ꯏꯃꯥꯈꯣꯏ ꯅꯠꯇꯕꯀꯣ ꯑꯗꯨꯝ ꯑꯩꯈꯣꯏ ꯔꯤꯂꯦꯇꯤ ꯇꯈꯣꯏꯗ
ꯑꯣ ꯑꯁꯤ ꯑꯩꯈꯣꯏ ꯈꯨꯟꯒꯤꯁꯨ ꯌꯥꯎꯕ꯭ꯔꯥ
ꯅꯣꯏ ꯈꯨꯟꯒꯤꯔꯣ ꯅꯣꯏ ꯈꯨꯟꯗ ꯏꯁ ꯏꯃꯥꯒꯤ ꯏꯃꯨꯡ ꯑꯩꯒ ꯂꯩꯕꯗꯣ ꯑꯦ ꯑꯩ ꯀ ꯂꯩꯕꯨꯗꯤ ꯍꯥꯏꯗꯦꯗ ꯃꯥꯗꯤ ꯀꯔꯤ ꯍꯥꯏꯒꯦꯔꯣ
ꯃꯥꯔꯁꯤ ꯁꯥꯥꯡꯕꯗꯤꯅ
ꯍꯣꯏ ꯅꯠꯇꯦ ꯑꯩꯈꯣꯏ ꯀꯩꯅꯣ ꯑꯇꯦꯅꯣꯕꯨꯗꯤ ꯁꯨꯀꯥꯏ ꯍꯥꯏꯔꯗ ꯑꯗꯨꯝ ꯇꯧꯔꯁꯨ ꯑꯩ ꯅꯍꯥꯟꯁꯨ ꯍꯥꯏꯔꯝꯕꯅꯦꯕ ꯑꯦꯛꯖꯥꯝ ꯂꯣꯏꯔꯒꯀꯣ ꯑꯁꯤꯗ ꯆꯠꯀꯅꯤꯅ ꯈꯪꯗ꯭ꯔꯤꯕ ꯑꯣꯏꯕꯅꯦꯕ ꯑꯩꯅ ꯇꯤꯔꯤꯅꯨꯡꯣꯗ ꯇꯤꯔꯤꯅꯣ ꯑꯩꯗꯣ ꯁꯨꯝ ꯀꯂꯔ ꯇꯧꯅꯤꯡꯉꯤ ꯅꯣꯡꯃ ꯄꯥꯔꯂꯔꯗ ꯆꯠꯂꯒ ꯇꯧꯁꯦꯀꯣ ꯍꯥꯏꯔꯒ ꯍꯣꯏꯅꯦ ꯍꯣꯏꯅꯦ ꯀꯔꯤ ꯄꯥꯂꯔ ꯀꯔꯤ ꯀꯂꯔ ꯄꯥꯝꯕ꯭ꯔꯥ ꯐꯅꯉꯥꯏ ꯈꯜꯂꯒ ꯇꯧ ꯁꯤꯅꯦ ꯏ ꯃꯥꯕꯨꯗꯤ ꯑꯗꯨꯝ ꯍꯩꯌꯦꯕ ꯑꯗꯨ ꯅꯠꯇꯦꯗ ꯏꯃꯥꯒꯤ ꯏꯃꯨꯡ ꯈꯣꯏꯅꯤꯗ ꯍꯥꯏꯗꯁꯤꯅ
ꯅꯣꯏ ꯑꯗꯨ ꯑꯗꯨ ꯏꯝꯐꯥꯜꯗꯗꯤ ꯑꯗꯨꯒꯨꯝꯕ ꯈꯂꯒ ꯑꯩꯁꯦ ꯀꯩꯅꯣ ꯇꯧꯅꯤꯡꯉꯦ꯭ ꯇꯧꯅꯤꯡꯉꯦ
ꯌꯥꯕ
ꯀꯩꯅꯣ ꯇꯧꯅꯤꯡꯉꯦꯕ ꯎ ꯕꯣꯇꯣꯛꯁꯇꯣ
ꯑ ꯑꯩꯁꯨ ꯇꯧꯕꯅꯦ
ꯑꯗꯣ ꯅꯪ ꯇꯧꯕꯗꯨꯣ ꯅꯪ ꯀꯗꯥꯏꯗ ꯇꯧꯕꯣ
ꯑꯩꯗꯣ ꯅ ꯍꯥꯟ ꯁꯤꯗꯀꯣ ꯀꯦꯁꯤ ꯀꯩꯅꯣ ꯁꯦꯂꯣꯟ ꯏꯟꯁꯄꯥꯔ ꯍꯥꯏꯕ ꯃꯥꯜꯂꯦꯀꯣ ꯍꯦꯌꯔ ꯏꯟꯁꯄꯥꯔ ꯍꯥꯏꯕ꯭ꯔꯥ ꯑꯗꯨ ꯑꯗꯨꯗ ꯇꯧꯕꯅꯦꯕ ꯍꯥ
ꯏꯝꯐꯥꯜ ꯑꯗꯨ ꯅꯣꯏ
ꯍꯣꯏ ꯏꯟꯐꯥꯜꯗ
ꯃꯃ ꯌꯥꯝꯗꯁ ꯌꯥꯝ ꯍꯥ꯭ꯔꯥ
ꯍꯣꯏ ꯑꯗꯨꯝ ꯌꯥꯝꯃꯦ ꯍꯥꯏ ꯍꯥꯏꯗꯤ ꯁꯤꯁ ꯀꯨꯝꯕꯗꯤ ꯂꯧꯕꯅꯦꯕ ꯀꯣ ꯑꯗꯨ ꯑꯩꯈꯣꯏꯒꯤ ꯐꯥꯏꯚ ꯇꯥꯎꯕ ꯃꯥꯜꯂꯦ ꯀꯣ ꯑꯗꯨ ꯑꯩꯒꯤꯗꯣ ꯑꯩꯗ ꯄꯩꯁꯨ ꯍꯥꯏ ꯑꯩꯗꯣ ꯄꯩꯁꯥ ꯂꯩꯇ꯭ꯔꯕꯅꯤꯅ ꯐꯥꯏꯚ ꯇꯧꯕꯤꯕꯅꯦꯕꯀꯣ ꯃꯣꯏꯅ ꯑꯗꯨꯝ ꯃꯤꯉꯣꯟꯗꯗꯤ ꯍꯥꯏꯒꯅꯨ ꯁꯤꯛꯁꯇꯅꯦ ꯅꯪ ꯁꯝꯁꯨ ꯁꯥꯡꯉꯦ ꯑꯗꯨꯅ ꯑꯗꯨꯝ ꯅꯪ ꯂꯩꯇꯦ ꯍꯥꯏꯕꯒꯤ ꯐꯥꯏꯞꯇ ꯇꯧꯕꯤꯈ꯭ꯔꯦ ꯑꯗꯨꯒ ꯃꯣꯏꯒꯤ ꯁꯝꯄꯨꯒꯨꯝꯕꯁꯨ ꯃꯣꯏꯒꯤꯗ ꯑꯗꯨꯝ ꯄꯤꯔꯛꯑꯦꯕ ꯀꯣ ꯑꯩꯒꯤ ꯁꯝꯗꯣ ꯌꯥꯝ ꯁꯣꯛꯈ꯭ꯔꯦꯕ ꯑꯩꯗꯤ ꯀꯦꯔꯥꯇꯤꯟ ꯇꯧꯕ ꯆꯠꯄꯅꯦꯕ ꯑꯗꯨꯁꯦ ꯁꯦ ꯃꯣꯏꯁꯦ ꯀꯦꯔꯥꯇꯤꯟꯁꯦ ꯑꯣꯐꯔ ꯂꯩꯕ ꯇꯨ ꯊꯥꯎꯖꯟꯗ ꯑꯦꯅꯤ ꯂꯦꯡꯗ ꯇꯨ ꯊꯥꯎꯖꯟ ꯂꯩꯕ ꯑꯗꯨꯒꯤ ꯑꯗꯨ ꯄꯩꯁꯥ ꯑꯦꯛꯖꯦꯛꯇ ꯄꯥꯏꯔꯒ ꯆꯠꯄꯅꯦꯕ ꯑꯗꯨꯒꯤ ꯄꯩꯁꯥ ꯍꯪ ꯍꯪꯅꯔꯒ ꯑꯩꯁꯦ ꯇꯧꯕꯅꯤ ꯏꯃꯥꯉꯣꯟꯗꯁꯨ ꯍꯥꯏꯗꯦ ꯑꯩꯗꯣ
ꯐꯦꯔꯣꯊꯤꯟ ꯇꯧꯕ ꯆꯠꯄ ꯅꯪꯁꯦ
ꯀꯥꯇꯤꯟ ꯇꯧꯒꯅꯤꯅ ꯆꯠꯂꯒ ꯑꯗꯨ ꯅꯨꯄꯤ ꯈꯣꯏꯅ ꯅꯪꯒꯤ ꯁꯝꯗꯣ ꯌꯥꯝ ꯁꯣꯛꯈ꯭ꯔꯕꯅꯦ ꯌꯦꯡꯉꯣꯀꯣ ꯍꯥꯏꯔꯒ ꯁꯨꯃꯥꯏꯅ ꯇꯧꯕꯤꯀꯥꯟ ꯇꯠꯈ꯭ꯔꯕ
ꯎꯝ ꯎꯝ ꯑꯩꯒꯤꯁꯨ ꯇꯠꯂꯦꯕ ꯑꯗꯨꯃꯥꯏꯅ ꯑꯗꯨꯒꯤ ꯀꯦꯔꯥꯊꯤꯟ ꯇꯧꯒꯗꯕꯤ ꯁꯤꯦ ꯅꯪ ꯕꯣꯔꯇꯣꯛꯁ ꯑꯣꯏꯅ ꯇꯧꯕ꯭ꯔꯣ
ꯍꯣꯏ ꯃꯣꯏꯅ ꯃꯣꯏꯅ ꯐꯕ ꯍꯦꯟꯒꯅꯤ ꯁꯤ ꯕꯣꯇꯣꯛꯁꯀ ꯀꯩꯅꯣꯃꯥꯟꯅꯦ ꯅꯩꯅꯣ ꯄ꯭ꯂꯥꯁꯇꯤꯛ ꯑꯅꯤ ꯃꯥꯜꯂꯒꯤꯗ ꯄꯨꯜꯂꯒ
ꯑꯥ
ꯃꯣꯏꯅ ꯇꯧꯕꯤꯕꯅꯦꯕ ꯃꯃꯜ ꯈꯔ ꯇꯥꯡꯕ ꯑꯣꯏꯅ ꯇꯧꯈ꯭ꯔꯣ ꯍꯥꯏꯔꯒꯀꯣ ꯑꯗꯨ ꯐꯗꯤ ꯐꯕꯅꯦ ꯃꯣꯏꯒꯤꯁꯦ ꯎꯨꯒꯨꯝꯕ ꯄꯤꯕꯗꯣ ꯌꯥꯝꯗꯤ
ꯑꯩꯁꯨ ꯑꯗꯨ ꯍꯪꯉꯕ ꯐꯥꯔꯗꯤ ꯑꯩꯁꯨ ꯇꯧꯅꯤꯡꯉꯦꯕ ꯁꯤꯗ ꯑꯩꯅ ꯑꯩꯅ ꯅꯍꯥꯟ ꯇꯧꯕꯗꯣ ꯑꯩꯒꯤꯗꯤ ꯂꯣꯏꯅ ꯌꯥꯗ꯭ꯔꯦꯕ ꯍꯧꯖꯤꯛ ꯁꯝꯗꯣ
ꯐꯗꯤ ꯐꯩꯦ ꯑꯗꯨ ꯈꯪꯗꯦ ꯀꯌꯥꯝ ꯀꯨꯏꯅꯗꯤ ꯂꯥꯁ ꯇꯧꯒꯦꯔꯥ ꯑꯩꯗꯣ ꯁꯝꯗꯣ ꯑꯁ ꯁꯝꯒꯨꯝꯕꯁꯦ ꯄꯨꯜꯂꯣꯏꯗꯕꯅꯦꯕ ꯑꯗꯨꯝ ꯁꯥꯕꯒꯤ ꯁꯝꯃꯔꯕꯨ ꯀꯔꯝꯃꯥꯏꯅ ꯊꯥꯔꯒ ꯂꯩꯒꯦꯔꯣ ꯑꯗꯨꯒꯤ ꯑꯗꯨꯝ ꯄꯨꯟꯕꯒꯤꯀꯣ ꯃꯁꯤ ꯁꯤꯔꯣ ꯗ ꯀ